ꯍꯂꯣ
ꯎꯝ ꯇꯥꯕ꯭ꯔꯣ
ꯇꯥꯏ ꯇꯥꯏ ꯑꯩ ꯀꯩꯗꯧꯔꯤꯅꯣ
ꯁꯨꯝ ꯐꯝꯃꯒ ꯂꯩꯌꯦꯗ ꯍꯧꯖꯤꯛꯄꯨꯗꯤ
ꯆꯥꯛꯀꯤ ꯆꯥꯔꯨꯔꯕꯣ
ꯆꯥꯗ꯭ꯔꯤꯗ ꯊꯦꯡꯅ ꯍꯧꯒꯠ ꯆꯄꯅꯤꯅ ꯆꯥꯗ꯭ꯔꯤꯗ ꯅꯣꯏꯗꯤ ꯆꯥꯨꯔꯕꯣ
ꯆꯥꯔꯦ
ꯒ ꯒꯜꯂꯤ ꯍꯦ ꯀꯩ ꯃꯊ ꯆꯥꯔꯒꯦ
ꯑꯩ ꯁꯧꯒꯔꯤ ꯆꯥꯏ
ꯍꯥꯎ ꯍꯥꯎꯕꯅꯦꯍꯦ ꯁꯧꯒ꯭ꯔꯤꯗꯤ ꯃꯇꯝꯒꯤ ꯏꯟꯁꯥꯡꯅꯦ
ꯃꯇꯝ ꯑꯦꯟꯁꯥꯡꯅ ꯆꯥ ꯃꯟꯗꯅ ꯇꯜꯂꯤ
ꯑꯗꯣ ꯊꯣꯡꯕꯅ ꯍꯥꯎꯔꯗꯤ ꯑꯗꯨꯝ ꯍꯥꯎꯕꯅꯦꯗ ꯈꯔ ꯉꯥ ꯑꯌꯥꯏꯕ ꯍꯥꯞꯄꯣ ꯑꯗꯨꯒ ꯑꯣꯏꯗꯤ ꯍꯦꯟꯅ ꯍꯥꯎꯕꯅꯦ
ꯍꯣꯏ ꯉꯥ ꯌꯥꯠꯄ ꯍꯥꯞꯇꯗꯤ ꯍꯥꯎꯕꯅꯤ ꯅ ꯅꯪꯗꯤ ꯊꯣꯡꯕ ꯍꯧꯗ꯭ꯔꯤꯕꯣ
ꯑꯩꯈꯣꯏꯗꯤ ꯑꯩꯈꯣꯏ ꯏꯅꯥꯎ ꯃꯄꯥ ꯊꯣꯡꯉꯒ ꯂꯩꯌꯦ
ꯎꯝ ꯊꯦꯡꯉꯍꯦ
ꯑꯣ ꯑꯩꯈꯣꯏ ꯊꯦꯡꯅꯁꯨ ꯍꯧꯒꯠꯄꯀꯣ ꯉꯁꯤꯁꯦ
ꯅꯣꯏ
ꯑꯗꯨꯒꯤ ꯎꯝ ꯑꯩꯈꯣꯏꯁꯦ ꯌꯨꯝꯗ ꯂꯩ ꯁꯨꯇꯤ ꯑꯣꯏꯕꯅꯤꯅ
ꯈꯨꯟꯗ ꯂꯩꯕ꯭ꯔꯣ
ꯎꯝ ꯈꯨꯟꯗ ꯂꯩꯌꯦ
ꯑꯣ ꯅꯨꯡꯉꯥꯏꯔꯦꯅ
ꯍꯣꯏ ꯁꯨꯇꯤ ꯃꯇꯝꯅꯤꯅꯀꯣ
ꯅꯦꯁꯟ ꯆꯠꯇ꯭ꯔꯣ
ꯀꯩ ꯍꯥꯏꯕ ꯑꯣ ꯑꯩꯈꯣꯏ ꯑꯩꯈꯣꯏ ꯂꯁꯪꯗ꯭ꯔꯥ
ꯎꯝ
ꯉꯁꯤ ꯆꯠꯇ꯭ꯔꯦ ꯍꯣꯔꯦꯟ ꯉꯁꯤ ꯑꯌꯨꯛꯇꯤ ꯆꯠꯇ꯭ꯔꯕ ꯍꯣꯔꯣꯔꯦꯟ ꯅꯨꯡꯗꯥꯡ ꯋꯥꯏꯔꯝ ꯑꯃꯨꯛꯀ ꯆꯠꯇꯣꯏꯔꯦ
ꯎꯝ ꯍ ꯅꯣꯡ ꯆꯨꯕ꯭ꯔꯣ
ꯎꯝ ꯅꯣꯡꯕꯨꯗꯤ ꯆꯨꯗꯦꯗ ꯅꯣꯡ ꯃꯪꯉꯦ
ꯑꯗꯣ ꯍꯥꯏꯕ ꯏꯟꯗꯤꯦꯅꯦ ꯅꯣꯡ ꯅꯨꯃꯤꯠꯁꯦ
ꯎ ꯁꯥꯐꯤꯅ ꯉꯥꯡꯨ
ꯅꯣꯏ ꯉꯥꯡ ꯅꯣꯏ ꯉꯥꯡꯕꯤꯔꯣ
ꯏꯁ ꯉꯥꯏ ꯐꯝꯃꯤꯁꯨꯖꯥꯗ ꯇꯥꯗꯔꯤꯕ ꯃꯥꯜꯂꯦꯗ
ꯅꯣꯡꯗ ꯐꯣꯟ ꯀꯣꯜ ꯇꯧꯋ ꯅꯅꯣꯅ ꯁꯣꯔꯤ ꯅꯣꯡꯗ ꯑꯃꯨꯔꯛ ꯍꯥꯏꯌꯣ ꯅꯣꯏ ꯀꯩꯅꯣ ꯇꯧꯋ ꯅꯣꯏ ꯁꯨꯃꯥꯡꯗ ꯂꯦꯞꯄꯨꯔꯒꯦ ꯑ ꯐꯖꯅ ꯂꯥꯎꯋꯑꯣ
ꯍꯝ ꯂꯥꯎꯕꯗꯣ ꯃꯤꯠ ꯇꯥꯏꯅ ꯁꯒꯥꯏꯈꯣꯏꯅ ꯉꯥꯎꯖꯥꯔ ꯈꯜꯗꯅꯤꯕꯣ
ꯑꯃꯃꯨꯛ ꯀ ꯑꯉꯥꯎ ꯑꯕꯩꯒꯤ ꯃꯐꯝꯗ ꯊꯝꯖꯤꯟꯒꯅꯤꯀꯣ ꯅꯣꯏ ꯂꯩꯀꯥꯏꯒꯤ ꯃꯤꯁꯤꯡꯅ
ꯑꯗꯨꯅꯦ ꯏꯊꯟꯇꯗꯤ ꯂꯩꯅꯤꯡꯉꯥꯏ ꯇꯜꯂꯤꯗꯅ ꯑꯉꯥꯡꯕ ꯋꯥꯔꯤꯂꯤꯁꯨ ꯁꯕꯤꯔ ꯔꯦ ꯉꯥꯒ ꯊꯨꯅ ꯐꯥꯔꯛꯇꯦ ꯐꯠꯇꯕ ꯅꯣꯡ ꯆꯨꯗ꯭ꯔꯤꯐꯥꯎ ꯐꯠꯇ꯭ꯔꯗꯤ ꯑꯩ ꯑꯁꯇ ꯑꯗꯨ꯭ꯔꯦꯅꯦ ꯀꯩ ꯀꯩ ꯊꯕꯛ ꯁꯨꯨꯔꯤꯒꯦ
ꯑꯗꯨꯝ ꯁꯨꯗꯦꯗ ꯑꯗꯨꯝ ꯂꯩꯌꯦꯗ
ꯅꯨꯡꯉꯥꯏꯅꯦ ꯂꯧꯗꯤ ꯁꯨꯗ꯭ꯔꯣ
ꯎꯝ ꯌꯨꯝꯗ ꯂꯥꯛꯑꯗꯤ ꯑꯗꯨꯝ ꯂꯧ ꯁꯨꯑꯦꯗ
ꯅꯪ ꯍꯧꯖꯤꯛ ꯌꯨꯝ ꯂꯩꯇ꯭ꯔꯣ
ꯌꯨꯝꯗ ꯂꯩꯌꯦ ꯑꯗꯣ ꯉꯁꯤꯗꯤ ꯅꯣꯡꯃꯥꯏꯖꯤꯡꯅꯤꯅ ꯀꯃꯥꯏꯅ ꯂꯧ ꯁꯨꯗꯣꯏꯅꯣ
ꯅꯣꯡꯃꯥꯏꯖꯤꯡ ꯅꯠꯇ꯭ꯔꯁꯨ ꯑꯇꯣꯞꯄ ꯑꯇꯩ ꯅꯨꯃꯤꯠ ꯊ ꯍꯥꯏꯕꯅꯤꯗ
ꯄꯨꯟ ꯅꯨꯃꯤꯠꯇꯗꯤ ꯑꯗꯨꯝ ꯆꯠꯂꯦꯗ
ꯎꯝ ꯌꯥꯝ ꯃꯤꯗꯤ ꯌꯥꯝ ꯒ꯭ꯌꯥꯟ ꯇꯥꯀꯣ ꯂꯧ ꯀꯥꯟꯁꯤꯂꯗꯅ ꯂꯩꯁꯥꯕꯤꯅꯤꯅꯦ ꯃꯤꯇꯩ ꯂꯩꯁꯥꯕꯤ ꯂꯧ ꯆꯗꯕꯅꯦ
ꯑꯩꯈꯣꯏꯗꯤ ꯑꯩꯈꯣꯏꯒꯤ ꯑꯗꯨꯝ ꯂꯧ ꯂꯩꯕꯅ ꯑꯩꯈꯣꯏꯗꯤ ꯑꯉꯥꯡ ꯃꯆꯥ ꯃꯇꯝꯗꯒꯤ ꯑꯗꯨꯝ ꯂꯧ ꯆꯠꯂꯣꯗ ꯍꯥꯏꯗꯤ ꯌꯥꯝ ꯀꯟꯅ ꯃꯤ ꯑꯇꯣꯞꯄ ꯌꯥꯝ ꯀꯟꯅ ꯁꯨꯗ꯭ꯔꯁꯨꯀꯣ ꯑꯗꯨꯝ ꯂꯧꯗꯦ ꯑꯉꯥꯡ ꯃꯇꯝꯗꯒꯤ ꯑꯗꯨꯝ ꯀꯩ ꯍꯥꯏꯕ
ꯊꯕꯛ ꯆꯥꯡꯅꯅꯤ ꯁꯨꯕ꯭ꯔꯣ
ꯁꯋꯦꯗ
ꯑꯣ ꯐꯩ ꯐꯩ ꯃꯤꯈ꯭ꯔꯦ ꯂꯩꯁꯥꯕꯤꯈ꯭ꯔꯦ ꯍꯥꯏꯗꯤ ꯂꯧ ꯂꯧ ꯀꯨꯝꯗꯕ ꯂꯩꯌꯦꯕ
ꯂꯧ ꯀꯨꯝꯕꯗꯣ ꯅꯨꯡꯉꯥꯏꯕꯅꯦꯍꯦ
ꯑꯗꯨꯅꯦ
ꯑꯩꯈꯣꯏꯗꯤ ꯀꯩꯅꯣ ꯇꯧꯕꯀꯣ ꯇꯝꯄꯥꯛꯀꯤ ꯂꯧꯗꯨꯅ ꯅꯠꯇꯦꯕ ꯑꯩꯈꯣꯏꯗꯤ ꯆꯤꯡꯒꯤ ꯂꯧ ꯑꯣꯏꯕꯅꯤꯅ ꯃꯍꯩ ꯊꯣꯛꯄ ꯃꯇꯝꯗꯣ ꯑꯗꯨꯒꯨꯝꯕ ꯃꯇꯝꯗꯗꯤ ꯑꯁ ꯆꯤꯡꯒꯦ ꯂꯧ ꯀꯥꯕ ꯌꯥꯝ ꯅꯨꯡꯉꯥꯏꯕꯅꯦ
ꯇꯝꯄꯥꯛ ꯂꯧ ꯁꯨꯇꯦ
ꯇꯝꯄꯥꯛꯀꯤ ꯂꯧꯗꯣ ꯑꯩꯈꯣꯏ ꯑꯩꯈꯣꯏꯗꯤ ꯃꯤ ꯁꯨꯕꯤꯅꯕ ꯂꯩꯇꯕ ꯑꯗꯣ ꯑꯩꯈꯣꯏꯒꯤ ꯑꯇꯣꯞꯄ ꯃꯤꯈꯣꯏꯒꯤꯀꯣ ꯍꯦꯛ ꯍꯦꯛꯗꯤ ꯆꯠꯂꯦ ꯃꯤꯒꯤ ꯂꯧ ꯑꯗꯨꯃꯥꯏꯅ ꯀꯨꯝꯃꯤꯟꯅꯕ ꯂꯩꯗꯅ ꯑꯗꯨꯒꯨꯝꯕ ꯃꯇꯝꯗꯨꯗꯤ ꯆꯠꯂꯦ ꯑꯗꯣ ꯂꯥꯞꯄꯅꯤꯅꯀꯣ ꯇꯝꯄꯥꯛ ꯂ ꯎꯗꯣ ꯂ ꯆꯠꯄꯅꯤꯅ ꯆꯠꯄꯗꯒꯤ ꯋꯥꯔꯅꯤ ꯂꯧ ꯁꯨꯗ꯭ꯔꯤꯉꯩꯗ
ꯑꯗꯨ ꯑꯗꯨꯗ ꯍꯤꯞꯄꯒ ꯂꯩꯕ ꯌꯥꯏꯅꯦ
ꯑꯗꯣ ꯑꯩꯗꯤ ꯑꯗꯨꯃꯥꯏꯅ ꯂꯧꯗ ꯎꯝ ꯍꯜꯂꯛꯇꯕꯤ ꯂꯧꯗ ꯑꯗꯨꯃꯥꯏꯅ ꯂꯩꯌꯦꯕꯗꯣ
ꯎꯝ
ꯅꯨꯡꯉꯥꯏꯇꯕ ꯋꯥꯔꯁꯨ ꯋꯥꯅ ꯑꯩꯗꯤ ꯀꯨꯝꯕ ꯅꯨꯃꯤꯠꯇꯣ ꯑꯃꯨꯛꯛ ꯍꯜꯂꯛꯄꯅꯦꯕ ꯂꯧꯗꯣ ꯂꯥꯞꯄꯅꯤꯅꯀꯣ ꯎ ꯃꯤ ꯑꯇꯣꯞ ꯃꯈꯈꯣꯏꯗꯤ ꯂꯧꯗ ꯑꯗꯨꯝ ꯇꯨꯝꯔꯒ ꯁꯨꯕꯗꯣ ꯑꯗꯨꯝ ꯍꯜꯂꯛ ꯑꯗꯨꯃꯥꯏꯅ ꯇꯧꯅꯕꯅꯦ ꯑꯌꯥꯝꯕꯗꯤ
ꯑꯣ ꯑꯗꯨꯅ ꯐꯩꯅꯦ ꯀꯩꯅꯣ ꯌꯨꯝ ꯂꯧꯗ ꯈꯔ ꯌꯨꯝ ꯁꯥꯔ ꯏꯃꯥ ꯏꯄꯥ ꯑꯣꯏꯒꯦꯔꯥ ꯏꯌꯥꯝꯕ ꯑꯣꯏꯒꯦꯔꯥ ꯑꯗꯨꯅ ꯇꯨꯃꯤꯟꯅꯕꯁꯨ ꯐꯩꯌꯦꯅ
ꯑꯗꯣ ꯑꯌꯥꯝꯕꯀꯣ ꯂꯧꯗ ꯑꯗꯨꯃꯥꯏꯅ ꯇꯧꯔꯦ ꯍꯥꯏꯗꯤ ꯂꯧꯒꯨꯝꯕ ꯅꯛꯅꯕ ꯈꯣꯏꯗꯣ ꯑ ꯍꯧꯖꯤꯛ ꯃꯣꯏꯒꯤ ꯂꯧ ꯂꯧꯁꯪꯀꯣ ꯂꯧꯁꯪ ꯍꯥꯏꯌꯦꯀꯣ ꯑꯗꯨꯒꯨꯝꯕꯗꯣ ꯄꯨꯟꯅ ꯁꯦꯝꯃꯤꯟꯅ ꯅꯥꯔꯦꯗꯅ ꯆꯥꯎꯕꯀꯣ ꯑꯗ ꯑꯗꯨꯃꯥꯏꯅ ꯂꯩꯃꯤꯟꯅꯔꯦ ꯍꯥꯏꯗꯤ ꯑ ꯂꯧꯗꯣ ꯈꯔ ꯀꯩ ꯍꯥꯏꯁꯤꯔꯥ ꯖꯪꯒꯜꯒꯤ ꯇꯥꯏꯞꯇ ꯅꯛꯄꯅꯤꯅꯀꯣ ꯃꯤ ꯃꯊꯟꯇ ꯆꯠꯄ ꯈꯣꯏꯗꯤ ꯃꯊꯟꯇ ꯇꯨꯝꯕꯗꯣ ꯈꯔ ꯀꯤꯕꯁꯨ ꯅꯨꯡꯉꯥꯏꯇꯕꯁꯨ ꯂꯩꯅ ꯃ ꯀꯤꯕ ꯅꯠꯇ꯭ꯔꯁꯨ ꯐꯗꯦꯗꯅꯀꯣ ꯖꯪꯒꯜꯒꯨꯝꯕꯗꯗꯤ
ꯎꯝ
ꯑꯗꯨꯒꯤ ꯑꯗꯨꯃꯥꯏꯅ ꯄꯨꯟ ꯄꯨꯟꯂꯒ ꯂꯩꯕꯁꯨ ꯂꯩꯌꯦ
ꯑꯗꯣ ꯍꯧꯖꯤꯛ ꯅꯣꯏ ꯍꯧꯗꯤ ꯍꯧꯗ꯭ꯔꯤꯕꯣ
ꯐꯧ ꯍꯥꯏꯕꯗꯤ ꯀꯩꯅꯣꯒꯤꯗꯨꯔꯥ
ꯑꯩ ꯍꯧꯗꯤꯛ ꯂꯧ ꯅꯣꯏ ꯑ
ꯇꯝꯄꯥꯛꯀꯤ ꯂꯧꯁꯤꯗꯤ ꯈꯔꯅ ꯑꯗꯨꯝ ꯏꯁꯤꯡ ꯋꯥꯠꯂꯦ ꯍꯥꯏꯌꯦ
ꯎ ꯍꯧꯖꯤꯛ ꯅꯣꯡ ꯆꯨꯗꯕꯅꯤꯅꯀꯣ ꯏꯁꯤꯡꯗꯤ ꯂꯩꯔꯝꯃꯣꯏ ꯑꯩꯈꯣꯏ ꯑꯩꯈꯣꯏꯔꯣꯝꯗꯁꯨ ꯏꯁꯤꯡ ꯅꯣꯡ ꯆꯨꯗꯕꯅ ꯏꯁꯤꯡ ꯂꯩꯇꯦꯕ ꯃꯤꯠ ꯀꯩ ꯍꯧꯗ꯭ꯔꯤꯕ ꯑꯗꯨꯒ ꯑꯩꯈꯣꯏꯗꯤ ꯍꯌꯦꯡꯅ ꯂꯣꯏꯔꯅꯤꯗ
ꯑꯣ ꯀꯨꯝꯁꯤꯁꯦ ꯅꯣꯡ ꯈꯔ ꯋꯥꯠꯄꯒꯨꯝ ꯇꯧꯋꯦꯀꯣ ꯍꯥꯏꯗꯤ ꯆꯠꯈꯤꯕ ꯆꯍꯤꯗꯒꯤ
ꯎꯝ ꯍꯥꯀꯨꯝꯗꯤ ꯅꯣꯡ ꯐꯖꯅ ꯆꯨꯏꯅ ꯍꯟꯗꯛ ꯀꯤ ꯅꯣꯡꯁꯦ ꯀꯥꯡꯗꯧ ꯃꯥꯜꯂꯦ ꯍꯟꯗꯛ ꯈꯪꯗꯦ ꯅꯣꯡ ꯀꯥꯡꯒꯗꯤ ꯂꯧ ꯁꯨꯕ ꯌꯥꯗ꯭ꯔꯦ
ꯑꯗꯨꯃꯥꯏꯅ ꯇꯧꯔꯗꯤ ꯇꯝꯄꯥꯛꯇ ꯑꯩꯈꯣꯏꯁꯨ ꯏꯁꯤꯡꯁꯦ ꯑꯃꯨꯛꯀ ꯋꯥꯔꯛꯀꯅꯤ
ꯂꯧ ꯁꯨꯕ ꯅꯠꯇꯦ ꯐꯕꯅꯤꯗ ꯅꯨꯡꯉꯥꯏꯁꯨ ꯅꯨꯡꯉꯥꯏꯕꯅꯤꯅ ꯃꯤ ꯌꯥꯝꯃꯗꯤ
ꯍꯣꯏ ꯅꯨꯡꯉꯥꯏꯕꯅꯦ ꯄꯨꯟ ꯄꯨꯟꯅ ꯆꯠꯄ ꯍꯣꯏ ꯄꯨꯟ ꯄꯨꯟꯅ ꯆꯠꯄꯗꯨꯣ ꯀꯣ
ꯎ
ꯑꯗꯣ ꯂꯧ ꯆꯠꯄꯗꯅꯁꯨ ꯆꯥꯛꯒꯨꯝꯕꯁꯨ ꯍꯦꯟꯅ ꯍꯥꯎꯕꯒꯨꯝ ꯇꯧꯋꯦ
ꯑꯁ ꯍꯥꯎꯕꯅꯦ ꯌꯨꯝꯗ ꯆꯥꯕ ꯁꯔꯨꯛꯇꯨꯗꯤ ꯂꯧꯗꯅ ꯃꯌꯥꯝ ꯆ ꯆꯥꯃꯤꯟꯅꯕꯗꯨꯅ
ꯎꯝ ꯑꯩꯈꯣꯏ ꯃꯈꯣꯏꯅꯁꯨꯀ ꯐꯥꯒꯤ ꯇꯧꯋꯦꯕ ꯂꯧꯗꯨ ꯆꯠꯂꯗꯤ ꯑ ꯀꯩꯅꯣ ꯆꯥꯛ ꯌꯦꯟꯁꯥꯡꯁꯦ ꯖꯒꯣꯏ ꯁꯥꯛꯑꯦ ꯍꯥꯏ ꯍꯔꯥꯎꯕꯒꯤꯀꯣ ꯑꯗꯨꯒꯤ ꯍꯥꯎꯕꯅꯤ ꯀꯥꯏ ꯑꯗꯨꯃꯥꯏꯅ ꯍꯦꯛ ꯍꯦꯛꯇ ꯍꯥꯏꯕꯅꯦꯕ
ꯊꯕꯛ ꯋꯥꯅ ꯆꯥꯛꯆꯥꯥꯕꯗꯣ
ꯎꯝ
ꯑꯗꯨꯃꯥꯏꯅꯁꯨ ꯆꯪꯕꯅꯦꯕ ꯊꯕꯛ ꯁꯨꯗ ꯕꯤꯗ ꯍꯤꯟꯖꯥꯡ ꯍꯥꯎꯠꯇꯕ ꯆꯥꯗꯤ ꯆꯪꯗꯕꯅꯦꯕ ꯊꯕꯛ ꯋꯥꯅ ꯎꯃꯡ ꯇꯥꯔꯒ ꯊꯕꯛ ꯁꯨꯔꯒ ꯆꯠ ꯆꯕꯗꯤ ꯍꯧꯔꯕꯅꯦꯕ
ꯍꯣꯏ ꯍꯣꯏ
ꯍꯥꯏꯗꯤ ꯃꯌꯥꯝꯁꯨ ꯄꯨꯟꯅ ꯆꯥꯃꯤꯟꯅꯕꯅꯤꯅꯀꯣ ꯌꯨꯝꯗ ꯆꯥꯕꯒ ꯂꯧꯗ ꯆꯥꯕꯗ ꯈꯦꯠꯅꯕꯅꯤꯗ
ꯎꯝ
ꯑꯗꯣ ꯑꯁ ꯂꯧ ꯅꯨꯡꯉꯥꯏ ꯍꯥꯏꯕꯁꯤ ꯂꯧ ꯌꯩꯕ ꯃꯇꯝꯗ ꯈꯥꯎꯕ ꯃꯇꯝꯗ ꯑꯗꯨꯅ ꯅꯨꯡꯉꯥꯏꯔꯁꯤ
ꯎꯝ
ꯃꯤ ꯌꯥꯝ ꯃꯌꯥꯝ ꯄꯨꯜꯂꯒ ꯑꯩꯈꯣꯏ ꯏꯁꯩꯀ ꯊꯥꯗꯅ ꯖꯒꯣꯏꯒ ꯁꯥꯗꯅ ꯑꯗꯨꯝ ꯇꯝꯅꯗꯤ ꯂꯝꯕꯤ ꯈꯔ ꯂꯧ ꯂꯥꯞꯄꯁꯨ ꯈꯔ ꯂꯩꯕ
ꯍ ꯍꯣ ꯍꯣꯏ
ꯒꯥꯔꯤꯅ ꯆꯠꯇ꯭ꯔꯁꯨ ꯈꯣꯡꯅ ꯆꯠꯔꯀꯥꯟꯗ ꯄꯨꯡꯈꯥꯏꯃꯨꯔꯣꯝꯗꯤ ꯆꯠꯄ ꯈꯔ ꯂꯩꯌꯦ ꯑꯃꯥꯔꯣꯝꯗꯗꯤꯀꯣ ꯑꯗꯨꯗꯤ ꯀꯩꯅꯣ ꯏꯁꯩ ꯋꯥꯐꯔ ꯄꯥꯔꯒ ꯏꯁꯩ ꯊꯥꯔꯒ ꯑꯦ ꯂꯩꯩꯁꯥ ꯄꯥꯈꯥꯡꯁꯤ ꯆꯥꯃꯤꯟꯅꯔꯒ ꯀꯣ
ꯀꯨꯝꯍꯩꯒꯃꯜꯂꯝꯅꯤꯀꯣ ꯂꯧ ꯆꯠꯄꯗꯣ
ꯑꯁ ꯀꯨꯝꯍꯩꯒ ꯀꯨꯝꯍꯩ ꯃꯇꯝꯁꯨ ꯅꯪꯅꯥ ꯅꯪꯅꯥ ꯅꯪꯕꯅꯤꯅꯀꯣ
ꯎꯝ
ꯑꯗꯨ ꯅꯨꯡꯉꯥꯏꯕ ꯍꯧꯔꯗꯤ ꯀꯨꯝꯍꯩ ꯊꯥ ꯌꯧꯔꯗꯤ ꯂꯥꯡꯕ ꯈꯣꯠꯄꯁꯨ ꯍꯦꯟꯗꯤ ꯍꯦꯜꯂꯕꯅꯤ
ꯑꯣ ꯑꯩꯈꯣꯏ ꯈꯨꯟꯔꯣꯝꯗꯒꯤ ꯍꯦꯟꯁꯨ ꯍꯦꯜꯂꯦꯀꯣ
ꯎꯝ
ꯍꯥꯏꯗꯤ ꯀꯨꯝꯍꯩꯒꯤ ꯃꯇꯝ ꯂꯥꯛꯈ꯭ꯔꯦ ꯍꯥꯏꯕꯗꯣ ꯍꯦꯟꯅꯁꯨ ꯈꯪꯉꯦꯕ ꯇꯝꯄꯥꯛꯂꯣꯝꯗꯗꯤ ꯗꯤ ꯀꯩꯅꯣ ꯀꯌꯥ ꯊꯣꯏꯗ꯭ꯔꯦꯕ ꯑꯗꯨꯝ ꯃꯍꯧꯁꯥꯒ ꯑꯗꯨꯝ ꯃꯥꯟꯈ꯭ꯔꯦꯀꯣ
ꯑꯩꯈꯣꯏꯁꯨ ꯈꯔ ꯍꯧꯖꯤꯛ ꯈꯔ ꯇꯧꯕꯗꯤ ꯍꯧꯔꯦ ꯍꯥꯏꯕꯗꯤ ꯇꯝꯄꯥꯛ ꯃꯅꯥꯛ ꯇꯝꯄꯥꯛꯁꯨ ꯅꯠꯇꯕꯤ ꯆꯤꯡꯁꯨ ꯅꯠꯇꯕꯤ ꯃꯌꯥꯏꯗ ꯂꯩꯕꯅꯤꯀꯣ ꯑꯩꯈꯣꯏꯗꯤ ꯀꯩꯅꯣ ꯇꯧꯔꯤꯕ ꯑꯗꯨꯒꯤ ꯋꯥꯏꯕ ꯍꯥꯏꯇꯥꯔꯦ ꯃꯇꯝ ꯃꯇꯝ ꯀꯩꯅꯣ ꯍꯧꯖꯤꯛ ꯀꯩꯅꯣ ꯇꯧꯔꯗꯤꯀꯣ
ꯑꯩꯗꯤ ꯀꯨꯝꯍꯩꯒꯨꯝꯕꯁꯦ ꯈꯨꯟꯔꯣꯝꯗꯅ ꯍꯦꯟꯅ ꯅꯨꯡꯉꯥꯏꯌꯦꯅꯦ
ꯑꯥ ꯈꯨꯟꯔꯣꯝꯗꯒꯤ ꯍꯦꯟꯅ ꯅꯨꯡꯉꯥꯏꯕꯅꯦ ꯑꯩ ꯀꯨꯝꯍꯩꯁꯦ ꯇꯧ ꯇꯧ ꯈꯨꯨꯟꯗ ꯇꯧꯗꯕꯁꯦ ꯆꯍꯤ ꯑꯅꯤ ꯐꯥꯖꯤꯜꯂꯛꯑꯦ ꯍꯥꯟꯗꯛꯁꯨ ꯈꯪꯗꯦ ꯑꯗꯨꯒꯤ ꯀꯨꯝꯍꯩꯁꯦ ꯈꯪꯗꯦꯗ ꯀꯨꯏꯅ ꯇꯧꯔꯛꯄꯒꯤꯔꯥ ꯏꯁꯥꯗ ꯀꯨꯝꯍꯩ ꯒꯥꯁꯦ ꯇꯧꯅꯤꯡꯉꯤꯗꯕꯤꯗ ꯂꯥꯝꯕ ꯈꯣꯠꯄꯁꯦ
ꯀꯨꯝꯍꯩꯗ ꯅꯨꯡꯉꯥꯏꯕꯁꯦ ꯑꯦꯟꯁꯥꯡ ꯆꯥꯕꯗꯨꯅꯤ
ꯑꯁ ꯑꯗꯨꯗꯤ ꯃꯤ ꯂꯣꯏ ꯄꯥꯝꯅꯔꯤꯁꯤꯗꯤ
ꯑꯗꯣ ꯁꯥ ꯉꯥ ꯊꯣꯡꯉꯦ ꯍꯥꯏꯔꯁꯨ ꯀꯨꯝꯍꯩꯒꯤꯗꯤ ꯑ ꯈꯥꯡ ꯑꯆꯧ ꯑꯆꯧꯕꯗ ꯄꯨꯟ ꯄꯨꯟꯅ ꯊꯣꯡꯉꯤꯗꯅ
ꯎꯝ
ꯑꯗꯨꯒꯤ ꯃꯍꯥꯎꯁꯨ ꯍꯦꯟꯅ ꯊꯣꯛꯄꯗꯣ ꯑꯩꯈꯣꯏ ꯅꯣꯡ ꯐꯥꯗꯣꯛ ꯌꯨꯝꯗ ꯊꯣꯡꯕꯗꯨꯗꯤ ꯍꯥꯏꯗꯤ ꯊꯣꯡꯕꯅꯤꯅ ꯃꯤ ꯇꯔꯥꯒꯤ ꯊꯣꯡꯉꯦ ꯍꯥꯏꯔꯁꯨ ꯃꯤ ꯆꯥꯝꯃ ꯆꯅꯤ ꯂꯤꯁꯤꯡꯒꯤ ꯊꯣꯡꯕ ꯆꯐꯨꯗꯨꯅꯗꯤ ꯍꯦꯟꯅ ꯍꯥꯎꯋꯦ ꯑꯗꯨꯅ ꯃꯍꯥꯎꯗꯣ
ꯎꯝ ꯀꯨꯝ ꯍꯩꯗꯗꯤ ꯆꯥꯛ ꯆꯥꯃꯤꯟꯅ ꯑꯗꯨꯅ ꯍꯦꯟꯅꯥ ꯄꯥꯝꯃꯤꯅꯦ ꯑꯩꯗꯤꯀꯣ ꯀꯨꯝꯍꯩꯗ ꯄꯥꯝꯃꯤꯁꯦ ꯂꯩꯁꯥ ꯄꯥꯈꯜꯁꯤꯡ ꯖꯒꯣꯏ ꯁꯥꯕꯁꯤ ꯑꯃ ꯄꯥꯝꯃꯦ
ꯍꯣꯏ
ꯑꯗꯨꯒ ꯒꯦꯝꯒꯨꯝꯕ ꯀꯩꯅꯣ ꯁꯥꯟꯅꯕ ꯈꯣꯠꯄꯁꯨ ꯂꯩꯗꯅ ꯀꯨꯝꯍꯩ ꯀꯔꯛꯇ ꯑꯗꯨ ꯑꯗꯨꯁꯨ ꯄꯥꯝꯃꯦ ꯑꯗꯨꯅ ꯍꯦꯛ ꯅꯨꯡꯉꯥꯏꯗ ꯑꯩꯒꯤ ꯑꯩꯉꯣꯟꯗꯗꯤ
ꯎꯝ
ꯏꯁꯩ ꯁꯛꯃꯤꯟꯅꯕꯁꯨ ꯄꯥꯝꯗꯤ ꯄꯥꯝꯃꯦ ꯑꯗꯨꯕꯨ ꯃꯤ ꯈꯔꯅ ꯃꯌꯨꯝ ꯃꯌꯨꯝ ꯆꯠꯂꯒ ꯃꯤ ꯈꯔꯅ ꯂꯩꯥꯏꯍꯧꯕꯗꯣ ꯃꯌꯥꯝ ꯄꯨꯟꯗꯕꯤꯗ ꯑꯗꯨꯃꯥꯏꯅ ꯈꯔ ꯈꯔ ꯇꯧꯑꯕ ꯍꯧꯖꯤꯛꯇꯤ ꯑꯩꯈꯣꯏꯔꯣꯝꯗꯗꯤ ꯀꯩꯅꯣ ꯇꯝꯄꯥꯛꯁꯨ ꯅꯠꯇꯕ ꯆꯤꯡꯁꯨ ꯅꯠꯇꯕ ꯃꯌꯥꯏ ꯂꯩꯕꯅꯤꯅꯀꯣ ꯀꯩꯅꯣ ꯏꯁꯩ ꯊꯛꯄ ꯈꯣꯠꯄꯁꯦ ꯃꯇꯝꯁꯦ ꯀꯨꯏꯅ ꯀꯩꯅꯣ ꯇꯧꯗ꯭ꯔꯦꯕ ꯍꯥꯟꯅꯗꯤ ꯄꯨꯡ ꯕꯥꯔꯣ ꯄꯨꯡ ꯑꯃꯐꯥꯎ ꯇꯧꯃꯤꯅꯦ ꯍꯟꯗꯛꯇꯤ ꯄꯨꯡ ꯇꯔꯥ ꯁꯤ ꯈꯛꯇꯅꯤꯗ
ꯑꯩꯈꯣꯏꯁꯨꯀꯣ ꯅꯨꯃꯤꯠꯁꯦ ꯌꯥꯝꯅ ꯑ ꯀꯨꯝꯍꯩꯁꯦ ꯅꯨꯃꯤꯠ ꯌꯥꯝꯅ ꯇꯧꯔꯦ ꯍꯥꯏꯔꯗꯤꯀꯣ ꯅꯨꯡꯉꯥꯏꯇ꯭ꯔꯦ ꯅꯨꯃꯤꯠ ꯑꯃ ꯋꯦꯜꯀꯝ ꯅꯨꯃꯤꯠꯀ ꯇ꯭ꯋꯦꯟꯇꯤ ꯐꯥꯏꯚ ꯅꯨꯃꯤꯠꯀꯨꯝꯕꯗꯣ ꯈꯛꯇ ꯇꯧꯔꯗꯤꯀꯣ ꯐꯖꯅ ꯍꯥꯏꯗꯤ ꯅꯣꯡꯃ ꯈꯛꯇꯅꯤ ꯍꯥꯏꯕꯒꯤꯀꯣ
ꯎꯝ
ꯁꯝ ꯏꯁꯩꯒꯤ ꯑꯩꯈꯣꯏꯗꯤ ꯄꯨꯡ ꯕꯣꯔꯣ ꯐꯥꯎ ꯑꯗꯨꯝ ꯑꯌꯥꯝꯕ ꯇꯧꯍꯜꯂꯦꯕ
ꯎꯝ
ꯇꯞꯇꯥꯥꯅ ꯁꯛꯂꯒ ꯀꯣ